ꯍꯜꯂꯣ ꯍꯣꯏ ꯍꯜꯂꯣ
ꯍꯜꯂꫭ ꯀꯩꯗꯧꯔꯤꯅꫭ
ꯀꯔꯤꯁꯨ ꯇꯧꯗꯦ ꯅꯪꯗꯤ
ꯑꯩꯗꯤ ꯆꯥꯛ ꯆꯥꯔꯤꯌꯦ
ꯑꯣ ꯀꯔꯤ ꯍꯤꯟꯖꯥꯡꯅꯣ
ꯍꯋꯥꯏ ꯊꯣꯡꯕ ꯌ‌ꯦꯟ ꯅꯠꯇ‌ꯦ ꯍꯋꯥꯏ ꯊꫭꯡꯕꯅꯦ
ꯑꯣ ꯍꯥꯎꯕ꯭ꯔꯣ
ꯍꯥꯎꯇꯦꯗ
ꯑꯣ ꯃꯣꯔꫭꯛ ꯃꯣꯔꫭꯛ ꯂꯩꯕ꯭ꯔꯣ
ꯂꯩꯌꯦ ꯃꫭꯔꫭꯛ ꯂꯩꯌ‌ꯦ
ꯑꯣ ꯃꯣꯔꫭꯛ ꯆꯥꯕ꯭ꯔꫭ ꯅꯪ
ꯎꯝ ꯎꯝ ꯃꯣꯔꯣꯛ ꯈꯔ ꯈꯔ ꯆꯥꯏꯌ‌ꯦ ꯆꯥꯛ ꯆꯥꯔꯕꫭ ꯅꯪꯗꯤ
ꯑꯩꯗꯤ ꯍꯧꯖꯤꯛ ꯆꯥꯗꯦ
ꯑꯣ ꯀꯩꯌꯥꯝ ꯀꯩꯌꯥꯝ ꯀꫭꯟꯅ ꯆꯥꯗꯣꯏꯔꯣ ꯆꯥꯈ꯭ꯔꯥꯕꯣ ꯄꯑꯣ
ꯑꯥ ꯄꯨꯡ ꯊꯥꯔꯇꯤ ꯃꯤꯅꯤꯠꯁ ꯀꯨꯝꯕ ꯑꯩ ꯏꯂꯦ ꯏꯜꯂꯦ ꯂꯩꯒꯅꯤ ꯑꯗꯨ ꯆꯥꯒꯦ
ꯑꯣ ꯑꯗꯨꯒ ꯆꯥꯒꯦꯕ
ꯍꯣꯏ ꯑꯗꯨꯒ ꯆꯥꯒ‌ꯦ ꯍꯣꯏ
ꯑꯣ ꯍꯣꯏ ꯍꯣꯏ ꯐꯔꯦ ꯐꯔꯦ ꯀꯩꯀꯩ ꯇꯧꯕꯤꯒꯦ ꯉꯁꯤꯕꯣ
ꯉꯁꯤꯕꯨ ꯑꯩ ꯕꯖꯥꯔꯗ ꯆꯠꯈ꯭ꯔꯦ ꯑꯗꯨ ꯎꯝ ꯑꯗꯨ ꯑꯩ ꯄꯣꯠ ꯄꯨꯔꯛꯑ‌ꯦꯀꯣ ꯂꯥꯛ
ꯎꯝ ꯀꯩꯀꯩ ꯄꯣꯠ ꯂꯩꯔꯛꯑꯕ
ꯎꯝ ꯀ꯭ꯔꯤꯝꯒꯨꯝꯕ ꯐꯦꯁꯋꯥꯁꯀꯨꯝꯕ ꯍꯣꯏ
ꯍ
ꯑꯝꯒꯤ ꯄꯝ ꯄ꯭ꯂꯝꯒꯤ ꯑꯥ ꯁꯥ ꯁꯟꯁꯀ꯭ꯔꯤꯝ ꯑꯗꯨ ꯐꯦꯁ ꯇꯣꯅꯔ ꯐꯦꯁꯋꯥꯁ
ꯇꯥꯏ ꯊꯥꯏ
ꯄꯨꯔꯛꯑꯦ ꯉꯁꯤ ꯍꯣꯏ
ꯑꯣ ꯑꯥ
ꯅꯪꯗꯤ ꯀꯔꯤ ꯀꯔꯤꯒꯤ ꯀ꯭ꯔꯤꯝ ꯌꯨꯁ ꯇꯧꯋꯦ
ꯎꯝ ꯑꯩꯗꯤꯀꯣ ꯑꯥ ꯍꯣꯏ ꯑꯩꯁꯨ ꯒ꯭ꯔꯤꯟ ꯇꯤꯒꯤ ꯇꯝꯗꯣ
ꯍꯣꯏ
ꯑꯗꯨꯖꯨ ꯌꯨꯁ ꯇꯧꯋꯦ
ꯑꯣ ꯅꯨꯡꯉꯥꯏꯀꯣ
ꯎꯝ ꯅꯨꯡꯉꯥꯏꯌꯦ ꯅꯪꯁꯨ ꯁꯤꯖꯤꯟꯅꯕ꯭ꯔꯣ ꯒ꯭ꯔꯤꯟ ꯇꯤꯗꯣ
ꯍꯣꯏ
ꯑꯣ ꯑꯣ ꯎꯝ ꯎꯝ ꯅꯨꯡꯉꯥꯏꯕꯅꯦ ꯅꯨꯡꯉꯥꯏꯕꯅꯦ
ꯍꯣꯏ
ꯑꯗꯨꯗꯤ ꯉꯁꯤ ꯅꯣꯡꯃꯒꯤ ꯉꯁꯥꯏꯗꯒꯤ ꯀꯩꯀꯩ ꯇꯧꯒꯤꯒꯦ ꯎꯝ
ꯑꯠ ꯀꯔꯤꯁꯨ ꯇꯧꯗꯦꯗ ꯑꯩ ꯕꯖꯥꯔꯗ ꯆꯠꯈ꯭ꯔꯦ ꯑꯗꯨꯅꯦ ꯑꯗꯨ ꯕꯖꯥꯔꯗ ꯔꯣꯃꯤꯟ ꯇꯧꯋꯦ ꯁꯦꯀꯦꯟ ꯍꯦꯟ ꯈꯝꯕ꯭ꯔꯣ ꯁꯦꯀꯦꯟ ꯍꯦꯟꯗꯤ ꯁꯦꯀꯦꯟ ꯍꯦꯟꯗꯥ ꯈꯥ ꯁꯦꯀꯦꯟ ꯍꯦꯟꯗꯥ ꯀꯨꯝꯔꯥꯒ ꯁꯦꯂꯦꯛ ꯑꯗꯨꯝ ꯇꯧꯋꯦ ꯑꯗꯨ ꯑꯗꯨ ꯑꯩ ꯄꯥꯝ ꯄꯥꯝꯖꯕ ꯎꯗꯦꯀꯣ ꯑꯗꯨꯅꯦ ꯕꯥꯏ ꯇꯧꯗꯦ ꯑꯩ
ꯑꯣ ꯐꯤ ꯀꯌꯥ ꯂꯩꯔꯛꯑꯕ ꯈꯪꯒ꯭ꯔꯥ ꯀꯌꯥ ꯂꯩꯔꯦ ꯑꯥ ꯑꯗꯨꯗꯤ ꯀꯩꯝ ꯂꯩꯔꯛꯇ꯭ꯔꯦ
ꯍꯣꯏ ꯀꯩꯝ ꯍꯥꯏꯗꯦ
ꯑꯗꯨꯗꯤ ꯋꯥꯔꯦꯅꯦ ꯆꯠꯀꯩ ꯆꯠꯂꯒ ꯀꯩꯝ ꯁꯨ ꯂꯩꯔꯛꯇ꯭ꯔꯥꯗꯤ
ꯍꯣꯏ ꯑꯗꯨ ꯑꯗꯨꯅꯦ ꯋꯥꯔꯦ
ꯎꯝ ꯃꯪꯗꯤ ꯀꯣꯂꯦꯖ ꯀ꯭ꯂꯥꯁ ꯀꯩꯝ ꯆꯠꯇꯕ꯭ꯔꯣ
ꯑꯩ ꯑꯩꯗꯤ ꯑꯥ ꯀꯔꯤ ꯀꯔꯤ ꯍꯥꯏꯕ ꯑꯦ ꯑꯩꯗꯤ ꯌꯨꯝ ꯑꯥ ꯂꯨꯍꯣꯡꯈ꯭ꯔꯦ
ꯑꯣ
ꯍꯣꯏ
ꯀꯌꯥꯝ ꯀꯨꯏꯔꯒꯦ ꯍꯣꯡꯕ
ꯑꯥ ꯆꯍꯤ ꯑꯍꯨꯝ ꯁꯨꯔꯦ ꯑꯍꯨꯝ ꯑꯣ ꯍꯣꯏ ꯍꯣꯏ ꯉ ꯉꯁꯤ ꯉꯁꯤꯅ ꯆꯍꯤ ꯃꯔꯤ ꯁꯨꯔꯦ
ꯑꯣ ꯉꯁꯤ ꯑꯗꯨꯗꯤ ꯅꯣꯏꯒꯤ ꯑꯦꯅꯤꯚꯔꯁꯔꯤ ꯇꯥꯔꯦꯅꯦ ꯑꯣ ꯑꯣ ꯍꯦꯄꯤ ꯑꯦꯅꯤꯚꯔꯁꯔꯤ
ꯅꯨꯡꯁꯤꯌꯦꯀꯣ ꯅꯪꯁꯨ
ꯑꯉꯥꯡꯗꯤ ꯂꯩꯔꯕꯣ
ꯍꯣꯏ ꯑꯉꯥꯝ ꯑꯅꯤ ꯂꯩꯌꯦ
ꯅꯨꯄꯤ ꯅꯤꯄꯥ
ꯅꯨꯄꯥꯁꯨ ꯅꯨꯄꯥꯁꯨ ꯑꯃ ꯅꯨꯄꯤꯁꯨ ꯑꯃ ꯂꯩꯌꯦ
ꯎꯝ ꯑꯗꯨꯗꯤ ꯐꯔꯦꯅꯦꯀꯣ
ꯍꯣꯏ ꯅꯪꯗꯤ ꯂꯨꯍꯣꯡꯕꯣ ꯂꯨꯍꯣꯡꯈ꯭ꯔꯦꯕꯣ
ꯑꯩꯗꯤ ꯂꯨꯍꯣꯡꯗ꯭ꯔꯤꯌꯦ ꯑꯩꯗꯤ ꯀꯣꯂꯦꯁ ꯂꯣꯏꯕꯗ ꯉꯥꯏꯔꯤꯌꯦ
ꯑꯣ ꯅꯪ ꯀꯔꯤꯒꯤ ꯁꯦꯃꯦꯁꯇꯔ ꯇꯝꯃꯦ ꯍꯧꯖꯤꯛ
ꯎꯝ ꯑꯩꯗꯣ ꯍꯧꯖꯤꯛ ꯎꯝ ꯁꯤꯛꯁ ꯁꯦꯃꯤꯁꯇꯔ
ꯑꯣ ꯑꯗꯨ ꯂꯣꯏꯗꯣꯔꯦꯀꯣ
ꯍꯣꯏ ꯂꯣꯏꯗꯣꯔꯦ ꯂꯣꯏꯗꯣꯔꯦ
ꯎꯝ ꯑꯗꯨ ꯂꯣꯏꯔꯗꯤ ꯅꯪ ꯀꯔꯤ ꯊꯕꯛ ꯇꯧꯒꯦ
ꯎꯝ ꯁꯤ ꯂꯣꯏꯔꯗꯤ ꯑꯩꯗꯣ ꯎꯝ ꯕꯦꯡꯀꯤ ꯀꯣ ꯊꯕꯛ ꯑꯃ ꯁꯨꯝ ꯇ꯭ꯔꯥꯏ ꯇꯧꯒꯦꯅ ꯈꯜꯂꯦꯕꯀꯣ
ꯍꯣꯏ
ꯑꯗꯨꯅ ꯀꯩꯀꯩ ꯁꯨꯝ ꯇꯨꯏꯁꯟꯒꯨꯝꯕ ꯑꯣꯏꯔꯣ ꯀ꯭ꯂꯥꯁꯀꯨꯝꯕ ꯑꯣꯏꯔꯣ ꯂꯩꯗꯅ
ꯎꯝ ꯎꯝ
ꯑꯗꯨꯁꯨ ꯆꯠꯀꯅꯤ ꯑꯗꯨꯒ ꯀꯝꯄ꯭ꯌꯨꯇꯔ ꯀ꯭ꯂꯥꯁꯁꯨ ꯆꯠꯀꯅꯤ ꯑꯗꯨꯃꯥꯢꯅ ꯈꯥꯜꯂꯦ
ꯄ꯭ꯔꯣꯒ꯭ꯔꯥꯝ ꯌꯥꯝ ꯂꯩꯌꯦꯀꯣ ꯅꯪꯒꯤ ꯄ꯭ꯔꯣꯒ꯭ꯔꯥꯝꯁꯨ
ꯎꯝ ꯌꯥꯝꯕ ꯅꯠꯇꯦꯗꯥ ꯈꯤꯇꯪ ꯈꯛꯅꯤꯗ
ꯐꯔꯦ ꯐꯔꯦ ꯌꯥꯝꯅ ꯐꯔꯦ ꯇꯧꯔꯣꯀꯣ ꯐꯖꯅ ꯇꯧꯔꯣꯀꯣ ꯎꯝ ꯑꯗꯨ ꯅꯪ ꯅꯨꯄꯥ ꯂꯥꯏꯕ꯭ꯔꯣ
ꯎꯝ ꯎꯝ ꯑꯃ ꯂꯩꯌꯦ
ꯕꯣꯏ ꯐ꯭ꯔꯦꯟ ꯔ
ꯍꯣꯏ ꯍꯣꯏ ꯕꯣꯏ ꯐ꯭ꯔꯦꯟ
ꯑꯣ ꯑꯣ
ꯅꯕꯥꯟꯅꯤ ꯆꯍꯤ ꯀꯌꯥ ꯁꯨꯔꯦ ꯔꯤꯂꯦꯁꯟꯗ
ꯈꯪꯅꯕ ꯆꯍꯤ ꯑꯍꯨꯝ ꯑꯅꯤ ꯑꯅꯤ ꯑꯍꯨꯝ ꯁꯨꯔꯦ
ꯑꯣ ꯐꯔꯦ ꯐꯔꯦ
ꯎꯝ
ꯅꯪ ꯍꯧꯖꯤꯛ ꯀꯥꯢꯗ ꯂꯩꯌꯦ
ꯑꯩ ꯍꯧꯖꯤꯛ ꯍꯣꯇꯦꯜ ꯗ ꯂꯩꯑꯦ
ꯑꯣ ꯏꯃꯥꯟꯅꯕꯤꯁꯤꯡꯁꯨ ꯂꯩꯕ꯭ꯔꯣ
ꯑꯈꯣꯏ ꯍꯣꯁꯇꯦꯜꯗꯀꯣ ꯏꯃꯥꯟꯅꯕꯤ ꯃꯌꯥꯝ ꯂꯩꯌꯦ ꯑꯗꯨꯅꯀꯣ ꯔꯨꯝ ꯑꯃꯗ ꯑꯩꯈꯣꯏꯗꯣ ꯃꯤ ꯑꯍꯨꯝ ꯂꯩꯍꯟꯕ ꯃꯉꯥ ꯂꯩꯍꯟꯕ ꯇꯔꯦꯠ ꯂꯩꯍꯟꯕ ꯂꯩꯍꯜꯂꯦ ꯌꯥꯝ ꯂꯥꯡꯉꯦ ꯑꯩꯈꯣꯏꯒꯤ ꯀꯥꯗꯗꯤ
ꯍꯣꯏ ꯍꯣꯏ ꯍꯣꯏ ꯆꯨꯝꯃꯦ
ꯎꯝ ꯅꯣꯏꯗꯤ ꯌꯨꯝꯗ ꯀꯩꯀꯩ ꯊꯕꯛ ꯇꯧꯒꯦ ꯃꯧ ꯑꯣꯏꯔꯁꯨ ꯊꯕꯛ ꯌꯥꯝꯅ ꯆꯜꯂꯦ ꯍꯥꯏꯌꯦ
ꯍꯣꯏ ꯑꯗꯨ ꯑꯩꯗꯤ ꯃꯣꯔꯅꯤꯡꯗ ꯑꯩꯒꯤ ꯃꯆꯥ ꯑꯅꯤ ꯑꯅꯤꯒꯤ ꯇꯤꯐꯤꯟꯒꯨꯝꯕ ꯁ꯭ꯀꯨꯜ ꯌꯨꯅꯤꯐꯣꯔꯝꯒꯨꯝꯕ ꯀꯔꯤ ꯀꯔꯤ ꯀꯔꯤ ꯊꯕꯛ ꯌꯥꯝꯅ ꯂꯩꯌꯦꯀꯣ
ꯑꯝ
ꯃꯤ ꯃꯃꯥ ꯑꯣꯏꯔꯗꯤ ꯊꯕꯛ ꯌꯥꯝꯅ ꯆꯤꯜꯂꯦ ꯋꯥꯔꯦꯗꯥ
ꯍꯣꯏ ꯍꯣꯏ ꯆꯤꯟꯕꯅꯤꯀꯣ ꯋꯥꯗꯤ ꯋꯥꯏ ꯍꯥꯏꯌꯦ
ꯍꯣꯏ ꯑꯗꯨ ꯍꯨꯖꯤꯛ ꯍꯨꯖꯤꯛꯁꯨ ꯑꯝ ꯑꯩꯅꯥ ꯇꯨꯏꯁꯤꯟ ꯄꯤ ꯄꯤꯈ꯭ꯔꯦ ꯃꯕꯥꯅꯤꯕꯨ ꯑꯩꯒꯤ ꯃꯆꯟ ꯃꯆꯥ ꯃꯕꯥꯟꯅꯤꯕꯨ ꯇꯨꯁꯤꯟ ꯄꯤꯈ꯭ꯔꯦ
ꯑꯣ ꯅꯪ ꯅꯆꯥ ꯑꯅꯤꯗꯣ ꯅꯪꯅ ꯂꯥꯏꯔꯤꯛ ꯇꯥꯛꯄꯤꯈ꯭ꯔꯦꯕꯀꯣ ꯍꯧꯖꯤꯛꯁꯦ ꯑ ꯇꯥꯛꯄ ꯂꯣꯏꯈ꯭ꯔꯕꯣ
ꯍꯣꯏ ꯍꯥꯥ
ꯇꯥꯛꯄ ꯂꯣꯏꯔꯕꯣ
ꯂꯣꯏꯗ꯭ꯔꯤꯌꯦ ꯃꯕꯟꯅꯤ ꯑꯗꯨꯝ ꯀꯔꯤꯁꯨ ꯈꯟꯗꯦ ꯑꯗꯨꯅꯦ ꯁꯨꯇꯤ ꯄꯤꯈ꯭ꯔꯦ ꯄꯤꯗꯦ ꯑꯩꯅ
ꯑꯣ ꯑꯗꯨꯗꯤ ꯍꯩꯅꯕ ꯇꯥꯛꯄꯤꯌꯨꯀꯣ
ꯍꯣꯏ
ꯀ꯭ꯂꯥꯁ ꯀꯌꯥ ꯀꯌꯥ ꯀꯥꯔꯒꯦ
ꯅꯨꯄꯥꯗꯤ ꯀ꯭ꯂꯥꯁ ꯁꯚꯦꯟ ꯇꯥꯔꯦ ꯑꯗꯨ ꯅꯨꯄꯤꯗꯤ ꯀ꯭ꯂꯥꯁ ꯐꯥꯏꯚ ꯇꯥꯔꯦ
ꯑꯣ ꯑꯗꯨ ꯑꯗꯨꯗꯤ ꯅꯨꯄꯥ ꯗꯨꯗꯤ ꯏꯀꯨꯏ ꯀꯨꯏꯗꯕꯤꯗ ꯄꯥꯈꯪ ꯐꯥꯒ꯭ꯔꯅꯤꯌꯦ ꯑꯗꯨꯅ ꯆꯦꯛꯁꯤꯟ ꯆꯦꯛꯁꯤꯟꯅ ꯊꯝꯃꯨꯀꯣ ꯌꯦꯡꯗꯤ ꯌꯦꯡꯁꯜꯂꯣ ꯑꯉꯥꯡꯗꯣ
ꯑꯩꯅ ꯑꯩ ꯁꯥꯎꯔꯗꯤ ꯑꯩ ꯃ ꯃꯕꯥꯏꯅꯤꯕꯨ
ꯎꯝ ꯑꯥ ꯑꯉꯥꯡꯗ ꯐꯨꯕꯗꯣ ꯀꯣ ꯐꯠꯇꯦꯅ ꯍꯥꯏꯕꯅꯦ
ꯍꯣꯏ ꯑꯗꯨꯁꯨ ꯆꯨꯝꯃꯦꯕ ꯑꯗꯨ ꯑꯗꯨꯗꯤ ꯍꯥꯏ ꯍꯥꯏꯔꯗꯤ ꯇꯥꯗꯦ
ꯑꯗꯨꯗꯤ ꯁꯨꯃꯥꯏꯅ ꯇꯧꯋꯣ ꯐꯨꯗꯕꯤꯗꯅꯦ ꯎꯝ ꯈꯔ ꯁꯥꯎꯔꯣꯕ ꯀꯣ ꯑꯉꯥꯡꯗꯤ ꯃꯃꯥꯅ ꯁꯥꯎꯔꯗꯤ ꯀꯤꯕꯅꯦꯕ
ꯎꯝ ꯍꯣꯏ
ꯅ ꯈꯔ ꯁꯥꯎꯔꯣ ꯑꯗꯨꯒ ꯗꯞ ꯇꯧꯔꯒꯅꯦ ꯌꯥꯍꯜꯂꯣ ꯏꯜꯍꯜꯂꯣ ꯊꯕꯛꯈꯩꯗꯣꯀꯣ ꯎꯝ ꯌꯥꯔꯦ
ꯍꯣꯏ ꯑꯗꯨꯁꯨ ꯆꯨꯝꯃꯦ
ꯑꯗꯨꯗꯤ ꯍꯧꯖꯤꯛꯇꯤ ꯑꯉꯥꯡ ꯇꯨꯏꯁꯟꯒꯤ ꯂꯣꯏꯔꯒ ꯀꯩꯀꯩ ꯇꯧꯗꯣꯏꯕ
ꯂꯣꯏꯔꯗꯤ ꯑꯈꯣꯏ ꯑ ꯕꯣꯜ ꯌꯦꯡꯉꯤ ꯌꯦꯡꯒꯦ ꯉꯁꯤ
ꯁꯤ ꯕꯣꯜ ꯌꯦꯡꯗꯣꯏꯔꯣ ꯑꯦ ꯑꯦ ꯀꯔꯥꯏ ꯑꯩꯗꯤ ꯌꯦꯡꯗꯤ ꯌꯦꯡꯅꯤꯡꯉꯦ ꯑꯗꯣ ꯑꯩꯗꯣ ꯋꯥꯔꯦ ꯇꯨꯝꯃꯅꯤ ꯀꯅꯥ ꯀꯅꯥ ꯇꯥꯒꯦ ꯉꯁꯤ ꯌꯦꯡꯕꯕꯣ
ꯉꯁꯤꯔꯥ ꯑꯗꯨ ꯑꯗꯨ ꯍꯨꯖꯤꯛ ꯑꯩ ꯈꯟꯗꯦꯀꯣ
ꯑ ꯑ ꯑ ꯄꯨꯡ ꯀꯌꯥꯗ ꯌꯦꯡꯗꯣꯏꯕ
ꯈꯔꯤ
ꯄꯨꯡ ꯀꯌꯥꯗ ꯌꯦꯡꯗꯣꯏꯅꯣ
ꯑꯥ ꯄꯨꯡ ꯅꯥꯏꯟꯒꯨꯝꯕ
ꯑꯥ
ꯑꯗꯨꯗꯤ ꯀꯨꯏꯗ꯭ꯔꯦꯀꯣ ꯑꯃꯨꯛꯁꯨ
ꯍꯣꯏ ꯀꯨꯏꯗ꯭ꯔꯦ ꯀꯨꯏꯗ꯭ꯔꯦ ꯍꯣꯏ
ꯑꯗꯨ ꯍꯥꯏꯗꯤ ꯅꯪꯒꯤ ꯅꯪꯅ ꯌꯥꯝ ꯄꯥꯝꯕ ꯐꯨꯠꯕꯣꯂꯔꯁꯦ ꯀꯅꯥ ꯑꯣꯏꯒꯦ
ꯑꯩꯗꯤ ꯄꯥꯝꯕ ꯐꯨꯠꯕꯣꯂꯔꯗꯤ ꯑꯩꯗꯤ ꯔꯣꯅꯥꯜꯗꯣ ꯄꯥꯝꯃꯦ
ꯑꯣ ꯃꯥꯖꯨ ꯌꯥꯝ ꯍꯩꯀꯣ
ꯍꯣꯏ ꯅꯪ ꯅꯪꯗꯤ
ꯑꯩꯗꯤ ꯃꯦꯁꯤ ꯄꯥꯝꯃꯦ
ꯑꯣꯄꯣꯅꯦꯟꯁꯅꯦ ꯑꯗꯨꯗꯤ ꯃꯕꯥꯅꯤ
ꯑꯗꯣ ꯇꯤꯟ ꯇꯤꯟ ꯎꯝ ꯇꯤꯟꯗꯤ ꯇꯤꯟꯅꯕꯅꯤꯀꯣ ꯕꯣꯜꯗ ꯑꯣꯄꯣꯅꯦꯟ ꯑꯣꯏꯔꯁꯨ ꯔꯦꯜ ꯂꯥꯏꯐꯇꯗꯤ ꯇꯤꯟꯅꯕꯅꯤ ꯃꯣꯏꯅꯤꯗꯣ
ꯍꯣꯏ ꯑꯗꯨꯅꯦ ꯔꯤꯌꯜ ꯂꯥꯏꯐꯇ ꯔꯤꯌꯜ ꯂꯥꯏꯐꯗꯤ ꯅꯠꯇꯦꯀꯣ
ꯍꯣꯏ ꯍꯣꯏ
ꯑꯗꯨ ꯅꯪ ꯌꯦꯡꯕ ꯌꯦꯡꯉꯦꯁꯤꯔꯥ ꯅꯪ
ꯑꯩꯗꯤ ꯌꯦꯡꯗꯤ ꯌꯦꯡꯅꯤꯡꯉꯦ ꯑꯗꯣ ꯑꯦꯞꯁꯇꯣ
ꯑꯣ
ꯑꯗꯨ ꯗꯥꯎꯟꯂꯣꯗ ꯇꯧꯍꯧꯗ꯭ꯔꯦ
ꯑꯣ ꯑꯗꯨ ꯗꯥꯎꯟꯂꯣꯗ ꯇꯧꯔꯣ ꯅꯠꯇ꯭ꯔ ꯑꯩ ꯂꯤꯛ ꯁꯦꯟ ꯇꯧꯕꯤꯒꯦꯔꯥ
ꯍꯣꯏ ꯍꯣꯏ ꯂꯤꯡꯁ ꯁꯦꯟ ꯁꯦꯟ ꯇꯧꯕꯤꯌꯣ ꯑꯩ ꯑꯗꯨꯒ ꯌꯦꯡꯒꯦ
ꯍꯣꯏ ꯍꯣꯏ ꯁꯦꯟ ꯇꯧꯕꯤꯒꯦꯀꯣ
ꯍꯣꯏ ꯍꯣꯏ
ꯎꯝ
ꯑꯗꯨꯗꯤ ꯍꯥ ꯌꯨꯝꯗ ꯍꯥꯎꯁ ꯋꯥꯏꯐ ꯑꯣꯏꯔ ꯂꯩꯔꯗꯤ ꯊꯕꯛꯁꯨꯨ ꯆꯤꯜꯂꯦ ꯌꯥꯝ ꯌꯥꯝ ꯄꯣꯊꯥꯎꯈꯣ ꯌꯥꯝ ꯌꯥꯝꯅꯁꯨ ꯆꯥꯎꯒꯣ ꯅꯠꯇ꯭ꯔꯗꯤ ꯅꯁꯥꯗꯣ ꯁꯣꯟꯒꯅꯤ
ꯍꯣꯏ ꯑꯗꯨꯁꯨ ꯆꯨꯝꯃꯦ
ꯎꯝ ꯌꯨꯝꯒꯤꯁꯨ ꯍꯣꯠꯅꯗꯕ ꯌꯥꯗꯦ ꯑꯗꯨꯁꯨ ꯍꯣꯠꯅꯗꯣꯏꯅꯤ ꯏꯁꯥꯒꯤꯁꯨ ꯌꯦꯡ ꯌꯦꯡꯗꯕ ꯌꯥꯗꯦꯀꯣ
ꯍꯣꯏ
ꯇꯧꯑꯣ ꯑꯗꯨꯗꯤ ꯅꯪꯒꯤ ꯍꯁꯕꯦꯟꯗꯣ ꯀꯩ ꯊꯕꯛ ꯇꯧꯒꯦ
ꯑꯩꯒꯤ ꯍꯁꯕꯦꯟ ꯍꯁꯕꯦꯟꯗꯣ ꯀꯔꯤꯁꯨ ꯇꯣꯗꯦ ꯑ ꯑꯩꯈꯣꯏ ꯑꯩꯈꯣꯢꯗꯤ ꯁꯣꯕ ꯀꯣ ꯁꯣꯕꯗꯦ ꯑ ꯃꯆꯥ ꯑꯃ ꯂꯩꯌꯦ ꯑꯗꯨ ꯃꯥꯅ ꯁꯤ ꯔꯥꯟ ꯇꯧꯋꯦ
ꯑꯣ
ꯍꯣꯏ ꯁꯤꯃꯦꯟꯒꯨꯝꯕ ꯁꯦꯜ ꯇꯧꯋꯦ ꯑꯩꯈꯣꯏꯅ ꯑꯥ ꯒꯥꯔꯤ ꯑ ꯀꯥꯔꯒꯤ ꯇꯥꯏꯌꯔꯒꯨꯝꯕ ꯀꯣ
ꯑꯥ
ꯍꯣꯏ ꯑꯁꯤ ꯁꯦꯜ ꯇꯧꯋꯦ
ꯑꯣ ꯑꯗꯨꯗꯤ ꯊꯕꯛ ꯃꯌꯥꯝ ꯇꯧꯗ꯭ꯔꯒꯁꯨ ꯌꯥꯝꯅ ꯅꯨꯡꯉꯥꯏꯅ ꯂꯩꯕ ꯌꯥꯔꯦꯀꯣ
ꯍꯣꯏ
ꯈꯠꯅꯗꯕꯤꯗ ꯅꯨꯡꯁꯤ ꯆꯥꯟꯅꯅ ꯂꯩꯒꯗꯕꯅꯤꯀꯣ ꯈꯠꯅꯕ ꯌꯥꯗꯦ ꯗꯨꯅꯤꯕꯥ
ꯑꯩꯉꯣꯟꯗ ꯋꯥꯔꯤ ꯁꯥ ꯁꯥꯔꯒ ꯌꯥꯝꯅ ꯅꯨꯡꯉꯥꯏꯔꯦ
ꯑꯩꯁꯨ ꯅꯨꯡꯉꯥꯏꯔꯦ ꯑꯗꯨꯗꯣ ꯆꯥꯛ ꯆꯥꯛ ꯆꯥꯛꯇꯣ ꯑꯥ ꯄꯨꯡꯒꯥꯏ ꯑꯃ ꯂꯩꯔꯒ ꯆꯥꯅꯤ ꯍꯥꯏꯗꯅ
ꯑꯥꯏꯗꯤ ꯑꯥꯏꯔ
ꯑꯥ ꯑꯥ ꯍꯣꯏ ꯅꯪꯗꯣ ꯍꯥꯏꯗꯅ ꯄꯨꯡꯒꯥꯏ ꯑꯝ ꯂꯩꯔ ꯆꯥꯛ ꯆꯥꯒꯅꯤ ꯍꯥꯏꯅ
ꯍꯣꯏ
ꯑꯗꯨꯗꯣ ꯆꯥꯛ ꯆꯥꯕ ꯀꯥꯟꯗꯅꯦ ꯅꯨꯡꯉꯥꯏꯅ ꯑꯉꯥꯡ ꯑꯉꯥꯡꯗꯨꯒꯤ ꯆꯩꯕꯤꯕ ꯌꯥꯗꯦꯀꯣ ꯑꯗꯨꯒ ꯍꯔꯥꯎꯅꯥ ꯆꯥꯛꯇꯣ ꯃꯌꯥꯝ ꯃꯌꯥꯝ ꯆꯥꯔꯒ ꯅꯨꯡꯉꯥꯏꯅ ꯂꯩꯒꯗꯕꯅꯤꯀꯣ
ꯍꯣꯏ ꯍꯣ
ꯎꯝ ꯗꯨꯗꯤ ꯍꯌꯦꯡꯗꯤ ꯁꯟꯗꯦ ꯑꯣꯏꯕꯅꯤꯅ ꯀꯩꯀꯩ ꯊꯕꯛ ꯇꯧꯒꯗꯕ ꯂꯩꯒꯦ ꯁꯨꯝ ꯁꯣꯞꯄꯤꯡꯒꯨꯝꯕ ꯀꯣꯏꯕ ꯆꯠ ꯄꯒꯨꯝꯕ ꯂꯩꯇꯕ꯭ꯔꯣ
ꯑꯩ ꯅꯔ ꯅꯔꯟꯗꯤ ꯆꯔꯆꯇ ꯆꯥ ꯆꯠꯂꯒꯦ ꯆꯠꯀꯅꯤ ꯍꯣꯏ ꯍꯌꯦꯟꯗꯤ ꯆꯔꯆꯇ ꯆꯠꯀꯅꯤ ꯑꯩ ꯑꯩꯈꯣꯏ ꯂꯣꯏꯅꯃꯥ ꯐꯦꯃꯤꯂꯤꯁꯤꯡꯒꯣ ꯆꯔꯆꯇ ꯆꯠꯀꯅꯤ
ꯑꯣ ꯐꯔꯦ ꯐꯔꯦ ꯑꯗꯨ